ꯋꯥꯔꯤ ꯑꯩ ꯐꯤꯔꯣꯜ ꯁꯦꯠꯈꯤꯒꯦ
ꯊꯕꯛ ꯆꯠꯀꯦ ꯍꯥꯏꯔꯣ ꯅꯪ ꯆꯠꯊꯣꯛꯀꯦ ꯍꯥꯏꯔꯣ
ꯎꯝ ꯍꯣꯏ ꯋꯀꯤꯡ ꯆꯠꯀꯦ ꯇꯧꯕꯀꯣ
ꯅꯨꯡꯉꯥꯏꯗꯀꯣ ꯃꯤꯁꯤ ꯋꯥꯛꯀꯤꯡ ꯆꯠꯐꯥꯎ ꯗ꯭ꯔꯦꯁ
ꯁꯥꯕꯒꯤ ꯀꯣ
ꯑꯗꯨꯅꯦ
ꯌꯨꯝꯗ ꯂꯩꯕꯗꯤ ꯄꯪꯂꯩ ꯂꯩꯕꯅꯤꯅ ꯑꯗꯨꯒꯤꯅꯦꯗ ꯅꯪ ꯑꯗꯨꯝ ꯀꯩꯅꯣ ꯇꯧꯔꯝꯃꯣ ꯑꯩ ꯐꯤꯔꯣꯜꯁꯦꯠꯀꯦ
ꯃꯤꯅꯤꯠꯁꯤ ꯌꯧꯕ ꯉꯥꯏꯌꯣ ꯍꯥꯏꯕ ꯑꯩꯕꯨꯅ
ꯂꯩ ꯂꯥꯏ ꯂꯥꯏ ꯂꯥꯏ
ꯅꯪ ꯍꯌꯦꯡ ꯑꯃꯨꯛꯀ ꯊꯕꯛ ꯆꯠꯇꯣꯏꯔꯥ ꯇꯥꯕ꯭ꯔꯣ ꯍꯜꯂꯣ ꯁꯠ ꯁꯠ ꯇꯧꯔꯛ ꯑꯩ ꯉꯥꯏꯔꯏ ꯁꯤꯗꯤ ꯅꯪꯁ
ꯎꯝ
ꯂꯣꯏꯗ꯭ꯣꯏꯔꯤꯕꯣ ꯅꯪꯁꯦ ꯄꯁꯕꯤ ꯂꯣꯏꯗ꯭ꯔꯤꯕꯣ ꯅꯪꯔ ꯗ꯭ꯔꯦꯁ ꯁꯦꯟꯁ ꯑꯣꯐ ꯗꯣ ꯄꯁꯕ ꯇꯉ ꯂꯩꯁꯕꯤ ꯋꯥꯠꯂꯤꯕ꯭ꯔꯣ ꯅꯪꯁꯦ
ꯀꯩ ꯀꯨꯏꯅ ꯉꯥꯏꯌꯣ ꯍꯥꯏꯕ꯭ꯔꯥ ꯅꯪꯕꯨ ꯑꯦ ꯀꯔꯤꯅꯣ ꯃꯥꯅ ꯇꯧꯔꯤꯁꯦ ꯐꯣꯟ ꯊꯥꯃꯒ ꯆꯠꯈ꯭ꯔꯔꯤꯅꯦ ꯇꯥꯕ꯭ꯔꯣ ꯍꯜꯂꯣ ꯃꯤꯁ ꯑꯣ ꯂꯩꯁꯕꯤ ꯇꯗꯖꯔꯔ ꯃꯥꯁꯦ ꯋꯥ ꯉꯥꯡꯉꯣ ꯍꯥꯏ ꯂꯩꯁꯥꯕꯤ ꯍꯂꯣ ꯂꯣꯏꯗ꯭ꯔꯤꯕꯣ ꯂꯣꯏꯗ꯭ꯔꯤꯕꯣ ꯂꯩꯁꯕꯤ ꯄꯨꯣꯛꯅ ꯀꯦꯁꯇ꯭ꯔꯤꯠ ꯂꯩꯕꯅꯤꯅ ꯑꯩ ꯉꯁꯥꯏ ꯑꯃꯨꯛꯀ ꯑꯦꯝꯇꯤꯁꯇꯃꯛꯇ ꯍꯥꯏꯩꯅꯖꯒꯦ ꯏꯂꯣ ꯍꯔꯤ ꯍꯧꯎꯁꯤꯇꯦ
ꯂꯣꯏꯔꯕꯣ ꯂꯩꯁꯥꯕꯤ
ꯑꯩ ꯊꯕꯛ ꯐꯖꯥ ꯅ ꯆꯤꯟꯕ
ꯂꯣꯏꯔꯕ ꯍꯧꯖꯤꯛꯇꯤ ꯃꯦꯀꯞ ꯇꯧꯒꯦ ꯍꯥꯏꯔꯣ ꯅꯪ ꯋꯥꯛꯀꯤꯡ ꯆꯠꯅꯤꯡꯉꯥꯏ ꯃꯦꯀꯀꯞ ꯇꯧꯒꯦ ꯍꯥꯏꯔꯣ ꯅꯪ ꯆꯠꯊꯣꯛꯅꯤꯡꯉꯥꯏ ꯍꯧꯖꯤꯛ ꯋꯥꯛꯀꯤꯡ ꯆꯠꯊꯣꯛꯅꯤꯡꯉꯥꯏ ꯏꯁꯥꯕꯤ ꯉꯥꯛꯑꯦꯀꯣ ꯅꯪꯁꯨ ꯑꯦ ꯀꯃꯥꯏ ꯋꯥꯔꯤ ꯁ ꯍꯥꯏꯅꯣ ꯅꯪ ꯄꯋꯥ ꯉꯥꯡꯗꯕꯤꯗ ꯑꯣꯏꯣꯏꯗ꯭ꯔꯤꯕꯣ
ꯊꯣꯛꯈ꯭ꯔꯕꯅ ꯍꯧꯖꯤꯛꯇꯤ ꯍꯥꯥ
ꯍꯥꯏ ꯂꯩꯁꯥꯕꯤ
ꯑꯩ ꯃꯤꯅꯤꯠ ꯀꯃꯛꯄ
ꯑꯗꯨꯃꯥꯏꯅ ꯍꯥꯏꯒꯅꯨ ꯑꯩ ꯂꯣꯏꯔꯦ
ꯃꯦꯀꯞ ꯇꯧꯔꯕ ꯑꯃꯨꯛꯀ ꯆꯠꯊꯣꯛꯀꯦꯅ ꯃꯦꯀꯞ ꯍꯧꯖꯤꯛꯇꯤ ꯅꯨꯡꯁꯤ ꯑꯁꯗꯦ ꯂꯩꯁꯥꯕꯤ
ꯍꯧꯖꯤꯛꯅ ꯁꯥꯔꯛꯇ꯭ꯔꯦ ꯑꯩ ꯐꯦꯟ ꯑꯣꯟ ꯇꯧꯔ ꯊꯝꯂꯝꯒꯦꯍꯦ ꯆꯥꯕꯤꯁꯨ ꯊꯤꯡꯉꯝꯗꯣꯗꯤ ꯄꯩꯁꯥ ꯂꯩꯔꯣꯏꯅꯦ ꯃꯤꯒꯤꯀꯣ
ꯃꯤ ꯄꯤꯁꯥ ꯄꯥꯏꯕꯅ ꯃꯤꯗꯤ
ꯐꯦꯖꯨꯔꯔ ꯑꯣꯏꯔꯒꯤ ꯀꯔꯤꯍꯥꯏꯔꯅꯤ
ꯅꯨꯡꯉꯥꯏꯔꯦꯀꯣ ꯅꯣꯏ ꯅꯣꯏ ꯇ꯭ꯔꯦꯖꯔꯔ ꯑꯣꯏꯕꯒꯤ ꯄꯩꯁꯥꯗꯣ ꯑꯗꯨꯝ ꯁꯦꯂꯔꯤ ꯑꯣꯏꯅ ꯑꯗꯨꯝ ꯄꯤ ꯂꯩꯕ꯭ꯔꯥ ꯀꯥꯊꯣꯛꯄ꯭ꯔꯥ
ꯀꯔꯤꯇꯗꯤ ꯅꯅꯦꯒꯤꯗꯤ ꯀꯔꯤꯁꯨ ꯄꯩꯁꯥ ꯐꯪꯕ ꯅꯠꯇꯦꯗ ꯍꯦꯟꯅ ꯋꯥꯦ ꯄꯣꯅꯦ
ꯑꯗꯨ ꯑꯣꯏꯔꯁꯨ ꯇꯧꯕꯤ ꯐꯥꯎ ꯌꯥꯝ ꯐꯔꯦ ꯑꯗꯨꯣꯏ ꯌꯥꯝ ꯐꯥꯎꯕꯅꯤꯅ ꯅꯣꯏꯗꯤ
ꯎꯝ ꯌꯨꯝꯗꯅꯦ ꯐꯥꯎꯔꯤꯁꯦ
ꯌꯨꯝꯗ ꯌꯨꯝꯗꯁꯨ ꯄ꯭ꯔꯤꯟꯁꯦꯁ ꯑꯣꯏꯕ ꯌꯥꯝ ꯐꯥꯕꯅꯦꯈꯣꯏꯁꯦ
ꯌꯨꯝꯗꯗꯤ ꯀꯩꯅꯣ ꯈꯔ ꯐꯥꯎꯗ꯭ꯔꯗꯤꯀꯣ
ꯃꯥꯅꯤꯕ ꯐꯥꯎꯅꯤꯡꯉꯥꯏꯁꯨ ꯃꯇꯝ ꯂꯩꯇ꯭ꯔꯦ ꯑꯩꯈꯣꯏꯁꯦ
ꯃꯄꯥꯟꯗ ꯐꯥꯎꯗ꯭ꯔꯁꯨ ꯌꯨꯝꯗꯗꯤ ꯈꯤꯇꯪꯁꯨ ꯐꯥꯎꯕꯤꯗ꯭ꯔꯗꯤ ꯑꯩꯈꯣꯏꯒꯤ ꯀꯀꯥ ꯂꯩꯔ ꯃꯤ ꯌꯨꯝꯗ ꯂꯩꯅꯤꯉꯥꯏ ꯑꯣꯏ ꯔꯝꯅꯤꯅ
ꯑꯗꯨꯅꯦꯕ ꯃꯇꯝꯁꯨ ꯂꯩꯇ꯭ꯔꯤ ꯑꯩꯈꯣꯏꯁꯦ ꯍꯧꯖꯤꯛꯇꯤ ꯃꯥꯁꯇꯔ ꯁ ꯑꯗꯨꯝ ꯂꯣꯏꯈ꯭ꯔꯕꯅꯤꯅ
ꯑꯁꯦꯡꯕꯀꯣ ꯋꯥꯍꯟ ꯅꯨꯨꯕꯤ ꯑꯣꯏꯔꯕꯅꯤꯅꯦ ꯑꯩꯈꯣꯏꯁꯦ ꯈꯔ ꯂꯩꯔꯒ ꯑꯁ
ꯑꯩꯈꯣꯏꯅ ꯑꯉꯥꯡ ꯑꯗꯨꯝ ꯁꯥꯕꯒꯤꯅꯤ ꯑꯉꯥꯡ ꯁꯥꯕꯒꯤꯅꯤ ꯆꯍꯤꯗꯤ ꯑꯥ ꯆꯠꯈ꯭ꯔꯕꯅꯤ
ꯑꯅꯤ ꯄꯥꯏ ꯂꯩꯀꯦ ꯀꯔꯤ ꯍꯥꯏꯔꯅꯤ
ꯏꯁꯇꯦꯖ ꯑꯃꯗꯤ ꯀꯥꯟꯈ꯭ꯔꯕꯅꯤ ꯈꯣ ꯑꯩꯁꯦ
ꯍꯁ ꯃꯊꯥ ꯁꯥꯕ ꯃꯇꯝ ꯌꯧꯔꯕꯅꯤ ꯑꯦ ꯀꯩꯅꯣ ꯅꯣꯡ ꯆꯔꯖꯔ
ꯑꯗꯨꯅꯦꯕ ꯑꯦ ꯅꯪ ꯁꯥꯏ ꯍꯥꯏꯕꯗꯣ
ꯍꯦ ꯅꯨꯡꯁꯥ ꯌꯥꯝ ꯁꯥꯔꯝꯅꯦ ꯍꯧꯖꯤꯛꯅꯅꯦ
ꯑꯗꯨ ꯀꯅꯥꯒ ꯆꯠꯀꯦ ꯍꯥꯏꯅꯅ ꯆꯨꯗꯤꯗ ꯍꯧ ꯁꯤ ꯐꯥꯏꯦꯟ ꯊꯥꯄꯒꯅꯤ ꯑꯁꯤ
ꯀ ꯄꯥꯁꯅꯦ ꯍꯣꯁꯇꯦꯜ ꯂꯕꯦꯟꯗ ꯍꯒꯦ ꯇꯧꯔꯝꯕ ꯁꯇꯤ ꯅꯨꯡꯃ ꯄꯥꯏꯗꯗꯤ ꯌꯥꯔꯣꯏꯗꯕꯖꯔꯥ ꯑꯩꯈꯣꯏ ꯑꯗꯨꯝ ꯀꯩꯅꯣ ꯇꯧꯅꯤ ꯇꯧꯕ ꯖꯃꯨꯟ ꯂꯩꯕꯀꯣ ꯑꯗꯨ ꯍꯦꯛ ꯁꯤꯔꯥ ꯇꯧꯕꯅꯦꯕ ꯃꯪ ꯆꯨꯔꯗꯤ ꯕꯤꯔ ꯀꯥꯏ ꯍ
ꯄꯦꯟꯁꯥꯡ ꯆꯥꯗꯣꯏꯔꯥ ꯉꯁꯤꯗꯤ
ꯎꯝ ꯌꯥꯎꯗ꯭ꯔꯦ
ꯀ꯭ꯔꯤꯟ ꯁꯪ ꯆꯒꯦ ꯍꯥꯏꯔ ꯉꯁꯤꯗꯤ
ꯉꯁꯤꯁꯦ ꯏꯟꯁꯥꯡ ꯅꯥꯄꯤ ꯈꯔ ꯂꯩꯔ ꯂꯧꯕ ꯆꯠꯀꯅꯤ ꯑꯗꯨꯒ ꯈꯪꯉꯅꯤ
ꯑꯗꯨꯝ ꯅꯣꯏ ꯀꯃꯥꯏꯅ ꯇꯧꯅ ꯍꯣꯁꯇꯦꯜꯗ ꯑꯗꯨꯝ ꯊꯣꯡꯄ꯭ꯔꯅꯔꯥ ꯅꯠꯇ꯭ꯔꯒ ꯅꯣꯏꯅ ꯆꯥꯅꯤꯡ ꯆꯥꯅꯤꯡꯗ ꯑꯗꯨꯝ ꯊꯣꯡꯕ꯭ꯔꯥ
ꯎꯝ
ꯍꯣꯁꯇꯦꯜꯒꯤ ꯑꯣꯏꯅ ꯆꯥꯕ꯭ꯔꯥ ꯅꯣꯏ